ꯍꯂꯣ ꯃꯔꯨꯞ
ꯑ ꯑꯣꯧ ꯇꯥꯏꯌꯦ ꯃꯔꯨꯞ
ꯃꯔꯝ ꯀꯩꯗꯧꯔꯤꯒꯦ ꯍꯧꯁꯨꯄꯣ
ꯑꯣ ꯑꯩꯔꯣ ꯀꯩꯅꯣ ꯁꯨꯝ ꯂꯩꯔꯝꯕꯅꯦ ꯀꯩꯅꯣ ꯇꯧꯔꯒ ꯑꯉꯥꯡꯈꯩꯒ ꯁꯨꯝ ꯁꯥꯟꯅꯔꯒ ꯂꯩꯔꯝꯕꯅꯦ ꯅꯪꯗꯤ ꯀꯔꯤ ꯇꯧꯔꯤꯅꯣ
ꯑꯩꯁꯨ ꯈꯔꯥ ꯈꯔꯥ ꯀꯣ ꯋꯥꯔꯤ ꯉꯍꯥꯛ ꯁꯥꯅꯕꯥ ꯌꯥꯗꯧ ꯅꯠꯇ꯭ꯔꯣ
ꯌꯥꯅꯤꯌꯦ ꯑꯩꯁꯨ ꯏꯊꯟꯗ ꯁꯨꯝ ꯇꯧꯐꯝ ꯈꯪꯗꯗꯅ ꯑꯉꯥꯡꯈꯩ ꯀꯧꯁꯤꯜꯂꯒ ꯁꯨꯝ ꯋꯥꯔꯤ ꯁꯥꯟꯅꯔ ꯈꯣꯠꯂꯒ ꯇꯧꯔꯝꯃꯤꯅꯦ ꯌꯥꯅꯤꯌꯦ ꯁꯥꯟꯅꯁꯦ ꯋꯥꯔꯤꯁꯦ ꯑꯩꯁꯨ ꯇꯧꯐꯝ ꯈꯪꯗꯗꯅ ꯆꯠꯂꯦ ꯉꯥꯎꯔꯕꯅꯦ
ꯂꯩ ꯍꯥꯏꯗꯤ ꯀꯔꯤ ꯀꯂꯖ ꯁꯠꯇ꯭ꯔ ꯃꯅ ꯄꯁ
ꯉꯁꯤꯗꯤ ꯀꯩꯅꯣ ꯇꯧꯋꯦ ꯆꯠꯂꯨꯔꯦ ꯑꯗꯨꯒ ꯆꯠꯂꯨꯔꯒ ꯀꯩꯅꯣ ꯇꯧꯋꯦꯅ ꯑꯣꯖꯥꯈꯩꯗꯣ ꯃꯣꯏꯒꯤ ꯃꯤꯇꯤꯡ ꯂꯩꯌꯦꯅ ꯍꯥꯏꯔꯒ ꯁꯨꯇꯤꯗꯣ ꯉꯟꯅ ꯑꯗꯨꯃꯥꯏꯅ ꯊꯥꯔꯛꯑꯦ ꯑꯗꯣ ꯅꯪꯗꯤ ꯀꯃꯥꯏꯅ ꯇꯧꯔꯤꯅꯣ ꯍꯥꯏꯗꯤ ꯀ꯭ꯂꯥꯁ ꯅꯨꯡ ꯠꯄ꯭ꯔꯣ ꯈꯣꯠꯄ꯭ꯔꯣ ꯀꯃꯥꯏꯅ ꯇꯧꯒꯦ ꯅꯣꯏꯗꯤ
ꯑ
ꯑꯣ ꯑꯗꯨꯗꯤ ꯀꯃꯥꯏꯅ ꯇꯧꯔꯤꯣ ꯅꯨꯡꯉꯥꯏꯕ꯭ꯔꯣ ꯈꯣꯠꯄ꯭ꯔꯣ ꯀꯃꯥꯏꯅ ꯇꯧꯔꯤꯅꯣ
ꯅꯨꯡꯉ ꯍꯥꯏ ꯇ ꯃꯒ ꯂꯩ ꯑꯌꯨꯕꯁꯨ ꯊ
ꯑꯗꯨꯗꯤ ꯅꯪꯗꯤ ꯀꯩꯅꯣ ꯇꯧꯔꯦꯅꯦ ꯌꯥꯝ ꯅꯨꯡꯉꯥꯏꯕ ꯀꯩꯅꯣ ꯑꯃꯗ ꯄꯨꯟꯁꯤ ꯑꯃꯗ ꯂꯩꯔꯦꯅꯦ ꯑꯗꯨꯃꯥꯏꯅ
ꯑ
ꯑꯗꯣ ꯑꯩꯈꯣꯏꯔꯣꯝꯗꯁꯨꯣꯏ ꯀꯣꯏꯔꯧꯗꯅ ꯅꯣꯡ ꯐꯥꯗꯣꯛ ꯑꯗꯨꯝ ꯆꯥ ꯑꯃ ꯀꯔꯤ ꯑꯃ ꯁꯤꯡꯖꯨ ꯆꯥꯃꯤꯟꯅꯔꯁꯨ ꯌꯥꯏꯗꯅ ꯇꯥꯗꯕ꯭ꯔꯣ
ꯑ
ꯑꯣ ꯑꯩꯈꯣꯏꯔꯣꯝꯗꯁꯨ ꯀꯣꯏꯔꯛꯑꯣꯕ ꯁꯤꯡꯖꯨ ꯀꯩꯀꯩ ꯆꯥꯁꯦꯕ
ꯑꯣ ꯑꯩꯁꯨ ꯃꯊꯪ ꯃꯊꯪ ꯁꯨꯇꯤ ꯐꯪꯕꯗꯗꯤ ꯁꯣꯏꯗꯅ ꯀꯣꯏꯔꯛꯀꯦ ꯍꯟꯗꯛꯀꯤꯁꯤ ꯈꯪꯍꯧꯗꯅ ꯁꯨꯇꯤꯁꯤ ꯄꯤꯔꯛꯄꯅꯤꯅ ꯍꯥꯟꯅꯁꯨ ꯄ꯭ꯂꯥꯟ ꯇꯧꯍꯧꯗꯕꯅꯤꯅ ꯂꯥꯛꯍꯧꯗ꯭ꯔꯦ ꯃꯊꯪꯁꯤ ꯁꯣꯏꯗꯅ ꯂꯥꯛꯑꯗꯣꯏꯅꯣ
ꯍꯣꯏ ꯑꯗ ꯑꯩꯈꯣꯏꯒꯤ ꯐꯥꯝ ꯂꯩꯕꯗꯣ ꯈꯪꯉꯤꯗꯅ ꯑꯩꯈꯣꯏꯒꯤ ꯉꯥ ꯌꯣꯛꯄ ꯐꯥꯔꯝ ꯂꯩꯕꯗꯣ ꯑꯗꯣ ꯉꯥ ꯌꯣꯛꯄ ꯐꯥꯔꯝꯗꯨꯗꯒꯤ ꯉꯥ ꯂꯧꯔꯒ ꯉꯥꯒ ꯊꯣꯡꯉꯒ ꯑꯗꯨꯃꯥꯏꯅ ꯆꯥꯁꯦ ꯑꯗꯨꯒ ꯑꯩꯈꯣꯏꯒ ꯅꯍꯥꯟꯋꯥꯏ ꯁ꯭ꯀꯨꯜꯗ ꯄꯨꯜꯂꯛꯑꯝꯕ ꯀꯩꯅꯣ ꯇꯧꯕꯗ ꯏꯃꯥꯟꯅꯕꯤ ꯑꯃ ꯑꯩꯒ ꯍꯦꯛꯇ ꯁ꯭ꯀꯨꯜ ꯂꯥꯛꯃꯤꯟꯅꯕ ꯑꯃ ꯂꯩꯕꯗꯣ ꯃꯥꯁꯨ ꯀꯩꯅꯣ ꯇꯧꯁꯦ ꯃꯥꯁꯨ ꯌꯨꯝꯗ ꯂꯩꯕꯅꯦꯕ ꯃꯣꯏꯒꯤ ꯁꯨꯇꯤ ꯊꯣꯛꯂꯛꯑꯦꯅ ꯑꯗꯨꯒ ꯑꯩꯈꯣꯏ ꯃꯈꯩ ꯄꯨꯜꯂꯒ ꯑꯗꯨꯃꯥꯏꯅ ꯆꯥꯛ ꯆꯥꯁꯦ ꯑꯩꯈꯣꯏꯗꯤ ꯑꯩꯈꯣꯏ ꯐꯥꯔꯝꯗꯒꯤ ꯉꯥ ꯐꯥꯔꯒ ꯑꯩꯈꯣꯏ ꯐꯥꯔꯝꯁꯨ ꯌꯥꯝꯅ ꯅꯨꯡꯉꯥꯏꯔꯦ ꯍꯧꯖꯤꯛꯀꯥꯟꯗꯤ ꯍꯥꯏꯗꯤ ꯀꯩꯅꯣ ꯇꯧꯔꯦ ꯍꯥꯏꯗꯤ ꯁꯪꯁꯨ ꯁꯥꯔꯦ ꯁꯪ ꯁꯥꯔꯕꯅꯤꯅ ꯁꯪꯗ ꯑꯗꯨꯝ ꯐꯖꯅ ꯆꯥꯛ ꯆꯥꯕ ꯌꯥꯔꯦ ꯑꯗꯒꯤ ꯏꯁꯤꯡ ꯃꯥꯏꯁꯤꯡꯁꯨ ꯐꯥꯝꯗꯒꯤ ꯑꯗꯨꯝ ꯐꯥꯝꯒꯤ ꯏꯁꯤꯡꯗꯒꯤ ꯑꯗꯨꯝ ꯐꯖꯅ ꯁꯣꯛꯑꯒ ꯆꯥꯛ ꯆꯥꯕ ꯌꯥꯕꯒꯤ ꯌꯥꯝꯅ ꯅꯨꯡꯉꯥꯏꯕꯗꯨ ꯑꯣꯏꯔꯦ ꯑꯗꯨꯅ ꯑꯩꯈꯣꯏꯁꯨ ꯆꯥꯛ ꯆꯥꯁꯦ ꯑꯗꯨꯗ
ꯌꯥꯝ ꯅꯨꯡꯉꯥꯏꯅꯤꯌꯦ ꯑꯗꯣ ꯁꯨꯇꯤꯁꯨ ꯌꯥꯝ ꯊꯨꯅ ꯂꯥꯛꯑꯅꯤꯉ ꯆꯥꯗꯕꯁꯨ ꯀꯨꯏꯔꯦ ꯉꯥ ꯐꯣꯡꯕꯁꯨ ꯑꯗꯨꯗꯩ ꯃꯔꯨꯞꯁꯨ ꯌꯥꯝ ꯄꯨꯅꯤ ꯈꯟꯕꯗ ꯁꯨꯇꯤꯁꯨ ꯌꯥꯝ ꯂꯥꯛꯅꯤꯉ ꯍꯥ ꯊ ꯊꯥꯗꯔꯤ ꯀꯦ ꯐꯥꯃ ꯍꯥꯏꯗ ꯑ ꯈ ꯀ ꯀꯌꯥ ꯈꯗꯒꯦ ꯑꯩꯦ
ꯉꯥꯕꯨꯗꯤ ꯃꯈꯜ ꯃꯈꯜ ꯈꯔ ꯊꯥꯗꯩꯌꯦ ꯑꯗꯣ ꯑꯗꯨꯝ ꯉꯥ ꯑꯆꯧꯕꯁꯨ ꯌꯥꯎꯔꯦꯕ ꯑꯗꯨ ꯉꯥ ꯑꯆꯧꯕꯗꯣ ꯑꯗꯨꯝ ꯑꯩꯀꯣꯏꯕꯗ ꯅꯣꯡꯃ ꯋꯥꯠꯂꯤꯉꯩꯗ ꯀꯩꯅꯣ ꯇꯧꯔꯒ ꯐꯥꯔꯒ ꯄꯨꯈ꯭ꯔꯤ ꯃꯆꯥꯗ ꯍꯥꯞꯆꯤꯜꯂꯒ ꯑꯗꯨꯃꯥꯏꯅ ꯊꯝꯃꯒ ꯑꯗꯨꯝ ꯑꯩꯈꯣꯏ ꯆꯥꯗꯧꯕ ꯅꯨꯃꯤꯠꯇꯨꯗ ꯀꯩꯅꯣ ꯇꯧꯔꯒ ꯐꯥꯗꯣꯛꯑꯒ ꯑꯗꯨꯃꯥꯏꯅ ꯆꯥꯔꯁꯨ ꯌꯥꯅꯤ ꯅꯪ ꯉꯥ ꯊꯣꯡꯕꯗꯤ ꯍꯩꯕ ꯅꯠꯇ꯭ꯔꯣ ꯑꯣ ꯍꯩꯔꯗꯤ ꯑꯗꯨꯗꯤ ꯉꯥꯗꯣ ꯅꯪꯅ ꯊꯣꯡꯉꯒ ꯑꯩꯈꯣꯏ ꯃꯌꯥꯝ ꯃꯍꯥꯎ ꯇꯪꯉꯒ ꯄꯤꯖꯕ ꯌꯥꯏꯗꯅ ꯑꯗꯨꯒꯤ ꯅꯨꯃꯤꯠꯇꯨꯃꯗꯤ ꯑꯩꯈꯣꯏꯁꯨ ꯅꯪꯒꯤ ꯅꯥꯀꯣꯠꯇꯨ ꯌꯦꯡꯉꯒ ꯆꯥꯕꯗꯨ ꯌꯥꯏꯗꯅ
ꯍ
ꯑꯣ ꯑꯗꯨꯗꯤ ꯅꯪ ꯍꯌꯦꯡ ꯂꯥꯛꯑꯝꯗꯥꯏꯗꯣ ꯑꯗꯨꯗ ꯀꯩꯅꯣ ꯇꯧꯔꯛꯑꯣ ꯍꯥꯏꯔꯛꯑꯣ ꯑꯗꯨꯒ ꯑꯩꯈꯣꯏ ꯃꯈꯩ ꯊꯦꯡꯅꯔꯒ ꯇꯧꯅꯕ ꯅꯣꯏꯒꯤꯗꯤ ꯅꯣꯏ ꯅꯣꯏ ꯀꯣꯂꯦꯖꯇꯨꯗꯤ ꯅꯨꯄꯥ ꯅꯨꯄꯤ ꯄꯨꯟꯅ ꯇꯐꯧ ꯅꯠꯇꯦ ꯅꯠꯇ꯭ꯔꯒꯅ ꯀꯃꯥꯏꯅ ꯇꯧꯒꯦ
ꯃꯥ
ꯅꯨꯄꯥ ꯅꯨꯄꯤ ꯄꯨꯟꯅ ꯇꯝꯃꯦ
ꯍ ꯆꯄꯦ ꯍꯒꯗꯤ ꯇꯝ ꯇꯕ
ꯑꯣ ꯑꯩꯗꯤ ꯀꯩꯅꯣ ꯇꯧꯋꯦ ꯅꯨ ꯅꯨꯄꯤ ꯉꯥꯛꯇ ꯇꯝꯃꯦ ꯅꯨꯄꯤ ꯉꯥꯛꯇ ꯇꯝꯕꯗ ꯑꯣꯏꯅ ꯑꯗꯨꯃꯥꯏꯅ ꯇꯧꯔꯦ ꯑꯗꯨꯝ ꯍꯥꯏꯗꯤ ꯑꯩꯅ ꯄꯥꯝꯕ ꯀꯣꯂꯦꯖꯇꯨ ꯑꯗꯨꯏꯗꯣ ꯀꯩꯅꯣ ꯇꯧꯗꯕ ꯅꯨꯄꯤ ꯉꯥꯛꯇ ꯇꯝꯕ ꯃꯐꯝꯗ ꯑꯣꯏꯅ ꯑꯣꯏꯔꯕ ꯑꯃ ꯑꯃꯁꯨ ꯐꯪꯉꯤ ꯑꯩꯗꯣ ꯑꯦꯠꯃꯤꯁꯟ ꯑꯗꯨꯒꯤ ꯃꯐꯝꯗꯨꯗꯤ ꯑꯩꯅ ꯑꯩꯅ ꯄꯥꯝꯕ ꯁꯕꯖꯦꯛꯇꯨ ꯌꯥꯎꯗꯕ ꯑꯗꯨꯗꯨꯒꯤ ꯇꯧꯗ꯭ꯔꯦ ꯑꯗꯨꯒꯤ ꯁꯤꯒꯤ ꯅꯨꯄꯤ ꯉꯥꯛꯇ ꯇꯧꯕꯁꯤꯅꯕꯨ ꯍꯦꯟꯅ ꯅꯨꯡꯉꯥꯏꯔꯦꯗ ꯀꯩꯁꯨ ꯍꯥꯏꯗꯤ ꯃꯤ ꯈꯠꯅꯕ ꯆꯩꯅꯕ ꯈꯣꯠꯅꯕꯁꯨ ꯂꯩꯇ꯭ꯔꯦ
ꯑꯗꯨ ꯃꯔꯨꯞ ꯉꯁꯤꯁꯤꯕꯨ ꯀꯃꯥꯏ ꯀꯃꯥꯏꯅ ꯇꯧꯒꯦ ꯉꯁꯤꯁꯤ ꯀ꯭ꯂꯥꯁꯁꯨ ꯇꯧꯗꯦ ꯍꯥꯏꯕꯅꯤꯅ ꯑꯌꯨꯛꯇꯩ ꯀꯩꯀꯩ ꯇꯧꯔꯤꯒꯦ
ꯑꯌꯨꯛꯇ ꯍꯧꯒꯠꯂꯦ ꯑꯗꯨꯒ ꯍꯧꯒꯠꯂꯒ ꯕ꯭ꯔꯦꯛꯐꯥꯁ ꯀꯩꯀꯩ ꯈꯔ ꯆꯥꯔꯦ ꯑꯗꯨꯃꯥꯏꯅ ꯁꯪꯒꯣꯝ ꯀꯩꯀꯩ ꯈꯔ ꯊꯛꯑꯒ ꯑꯗꯨꯒ ꯍꯥꯏꯗꯤ ꯑꯗꯩꯗꯤ ꯑꯗꯨ ꯀꯩꯅꯣ ꯂꯣꯏꯁꯤꯜꯂꯒ ꯑꯗꯨꯒ ꯉꯥꯏꯍꯥꯛꯇꯪ ꯀꯣꯂꯦꯖꯇꯤ ꯆꯠꯂꯨꯏꯌꯦ ꯑꯗꯨꯒ ꯉꯟꯇꯥꯅ ꯑꯗꯨꯝ ꯁꯨꯇꯤ ꯊꯥꯔꯛꯑꯦ ꯑꯥꯎ ꯀꯣꯂꯦꯖꯄꯨꯗꯤ ꯄꯨꯡ ꯀꯩꯅꯣ ꯇꯧꯔꯦ ꯄꯨꯡ ꯇꯔꯦꯠ ꯑꯦ ꯄꯨꯡ ꯇꯔꯦꯠꯇꯒꯤ ꯁꯤꯗꯒꯤ ꯊꯣꯛꯑꯦ ꯑꯗꯨꯒ ꯉꯁꯤꯗꯣ ꯀꯩꯅꯣ ꯇꯧꯕ ꯑꯩꯗꯣ ꯕꯖꯥꯔꯗꯒꯤ ꯄꯣꯠꯁꯨ ꯈꯔ ꯂꯩꯒꯗꯕ ꯂꯩꯕ ꯑꯗꯨꯏꯗꯨꯒꯤ ꯑꯩꯗꯣ ꯄꯨꯡ ꯇꯔꯦꯠꯇꯒꯤ ꯁꯤꯗꯒꯤ ꯊꯣꯛꯑꯒ ꯕꯖꯥꯔꯗꯒꯤ ꯄꯣꯠ ꯆꯩꯗꯣ ꯂꯩꯔꯨꯔꯦ ꯑꯗꯨꯒ ꯕꯖꯥꯔꯗꯒꯤ ꯄꯣꯠ ꯆꯩꯩ ꯂꯩꯔꯨꯔꯒ ꯀ꯭ꯂꯥꯁꯄꯨꯗꯤ ꯄꯨꯡ ꯇꯔꯥꯗꯒꯤ ꯑꯗꯨꯃꯥꯏꯅ ꯍꯧꯔꯦ ꯑꯗꯒꯤ ꯆꯥꯛꯇ ꯑꯩ ꯁꯤꯗꯒꯤ ꯕ꯭ꯔꯦꯛꯐꯥꯁ ꯆꯥꯔꯒ ꯆꯥꯛꯇꯨꯗꯤ ꯏꯃꯥꯟꯅꯕꯤ ꯑꯃꯒꯤ ꯃꯌꯨꯝꯗ ꯍꯥꯏꯗꯤ ꯃꯣꯏꯗ ꯆꯥꯛꯇꯣ ꯍꯥꯞ ꯄꯝꯃꯒꯦꯅ ꯇꯧꯔꯒ ꯃꯣꯏꯒꯤꯗ ꯆꯥꯛꯇꯣ ꯑꯗꯨꯃꯥꯏꯅ ꯆꯥꯔꯒ ꯇꯧꯔꯦ ꯅꯪꯗꯤ ꯀꯩꯀꯩ ꯀꯃꯥꯏꯅ ꯀꯩꯅꯣ ꯇꯧꯔꯤꯅꯣ ꯁꯤꯁꯤꯕ‌ꯣ
ꯑꯗꯨ ꯉꯁꯤꯗꯤ ꯁꯨꯇꯤꯁꯨ ꯑꯣꯏꯕꯅꯤꯅ ꯈꯔ ꯊꯦꯡꯅ ꯄꯨꯡ ꯃꯥꯄꯜ ꯁ꯭ꯋꯥꯏꯗ ꯍꯧꯒꯠꯂꯒ ꯕ꯭ꯔꯦꯛꯐꯥꯁ ꯅꯨꯡ ꯆꯥꯗꯅ ꯈꯣꯠꯇꯅ ꯇꯧꯔꯒ ꯐꯣꯟ ꯌꯦꯡꯉꯒ ꯑꯗꯨꯝ ꯃꯇꯝ ꯂ‌ꯦꯜꯂꯤ ꯑꯩꯈꯣꯏ ꯏꯃꯥꯟꯅꯕ ꯈꯔꯒ ꯁꯨꯇꯤꯁꯨ ꯑꯣꯏꯔꯕꯅꯤꯅ ꯌꯥꯝ ꯅꯨꯡꯉꯥꯏꯔꯦ ꯃꯃꯥꯡ ꯁꯨꯇꯤꯁꯨ ꯁꯨꯇꯤ ꯐꯪꯕꯁꯨ ꯌꯥꯝ ꯍꯔꯥꯎꯋꯦ ꯅꯪꯗꯤ ꯕꯖꯥꯔ ꯆꯠꯂꯨꯏ
ꯒ‌ꯦꯝ ꯌꯥꯝ ꯁꯥꯟꯅꯕꯗꯤ ꯗꯨꯝ ꯁꯥꯟꯅꯔꯤꯕ꯭ꯔ‌ꯣ
ꯅꯨꯃꯤꯗꯥꯡ ꯊ‌ꯦꯡꯅ‌ ꯊ‌ꯦꯡꯅ ꯁꯥꯟꯔꯕꯅꯤꯅ ꯑꯌꯨꯛꯇꯤ ꯉꯟꯅ ꯍꯧꯒꯠꯄ ꯉꯝꯗ꯭ꯔꯦ
ꯑꯣ ꯑꯗꯨꯗꯤ ꯉꯟꯅ ꯍꯧꯒꯠꯂꯒ ꯊꯕꯛ ꯏꯟꯈꯥꯡꯗꯣ ꯇꯧꯅꯕ ꯅꯨꯃꯤꯗꯥꯡꯗ‌ꯣ ꯈꯔ ꯈꯔ ꯉꯟꯅ ꯑꯗꯨꯃꯥꯏꯅ ꯇꯨꯝꯃꯨꯅ‌ꯦ ꯏꯁꯥ ꯐꯠꯇꯕꯅꯤ ꯊꯦꯟꯅ ꯇꯨꯝꯕ
ꯃꯥꯏ ꯀ‌ꯣꯜꯖꯤ ꯀꯩꯗꯧꯔꯤꯒ‌ꯦ ꯑꯩꯕꯨ ꯍꯧꯖꯤꯛ ꯊꯕꯛ ꯀꯥꯏꯇꯧꯔꯤꯔ‌ꯣ
ꯀꯔꯤ ꯍꯥꯏꯕꯅꯣ
ꯊꯕꯛ ꯇꯧꯔꯤꯔ‌ꯣ ꯅꯪ ꯐ‌ꯣꯟꯁꯦ
ꯑꯗꯨꯗꯨꯒꯤꯅꯦ ꯅꯥꯍꯅ ꯀꯩꯅꯣ ꯇꯧꯕ ꯃꯣꯏꯒꯤ ꯑ ꯄꯣꯠ ꯆꯦꯟꯕ ꯑꯣꯟꯂꯥꯏꯟꯗꯒꯤ ꯑꯗꯨꯒꯤ
ꯑꯗ‌ꯣ ꯉꯁꯤ ꯕꯖꯥꯔ ꯆꯠꯂꯨꯏ ꯍꯥꯏꯗꯨꯕꯨ ꯀꯩꯀꯩ ꯄ‌ꯣꯠ ꯀ ꯂꯩꯔꯨꯒ‌ꯦ
ꯆꯠꯂꯨꯕꯅꯤꯗ ꯀꯩꯁꯨ ꯊ‌ꯣꯏꯗ‌ꯣ
ꯑꯗꯣ ꯍꯥꯟꯅ ꯁꯥꯟꯅꯔꯝꯕ ꯐꯣꯟꯗꯣ ꯑꯗꯨꯏꯗꯣ ꯌꯥꯈꯤꯗ꯭ꯔꯦꯕ ꯑꯗꯨꯒꯤ ꯍꯟꯗꯛꯇꯨ ꯐꯣꯟꯗꯣ ꯑꯅꯧꯕ ꯁꯤꯟꯕ ꯑꯗꯨ ꯐꯣꯟꯗꯣ ꯑꯅꯧꯕ ꯁꯤꯟꯕꯗꯒꯤ ꯑꯩꯁꯤ ꯒꯦꯝꯁꯤ ꯍꯥꯞꯄꯔꯣꯏꯁꯤꯔꯅ ꯑꯗꯨꯃꯥꯏꯅ ꯈꯟꯕ ꯑꯃꯨꯛ ꯒꯦꯝꯗꯣ ꯍꯥꯞꯆꯤꯜꯂꯗꯤ ꯐꯣꯟꯗꯨꯁꯨ ꯀꯨꯏꯅ ꯆꯠꯇꯦꯗꯅ ꯑꯗꯒꯤ ꯑꯗꯨꯝ ꯁꯥꯟꯅꯅꯤꯡꯉꯒꯁꯨ ꯂꯩꯔꯦꯅ ꯇꯧꯔꯒ ꯑꯗꯨꯃꯥꯏꯅ ꯒꯦꯝꯗꯣ ꯁꯥꯟꯅꯗ꯭ꯔꯤ ꯁꯥꯟꯅꯗ꯭ꯔꯤꯕꯅꯦ
ꯑꯥꯏꯐ‌ꯣꯟꯁꯨ ꯀꯨꯏꯅ ꯂꯥꯏꯔꯤꯛꯁꯨ ꯐꯖꯅ ꯄꯥꯔꯝꯃꯅꯤ ꯒ‌ꯦꯝꯁꯥꯟꯅꯗ꯭ꯔꯕꯅꯤ ꯅ‌ꯣꯏꯗꯤ
ꯑꯣ ꯉꯁꯤꯁꯦ ꯀꯩꯅꯣ ꯇꯧꯕꯁꯦ ꯆꯥꯔꯦ ꯀꯥꯡꯍꯧ ꯑꯣꯏꯅ ꯆꯥꯔꯦ ꯀꯣꯕꯤ ꯀꯥꯡꯍꯧ ꯑꯗꯨꯃꯥꯏꯅ ꯆꯥꯔꯦ ꯅꯪꯒꯤꯗꯤ ꯀꯔꯤ ꯆꯥꯔꯒꯦ
ꯑꯩꯒꯤꯗꯤ ꯆꯥꯗ꯭ꯔꯤꯌꯦ ꯉꯁꯤꯗꯤ ꯃꯔꯨꯞ ꯑꯗꯣ ꯑꯩ ꯀꯣꯜ ꯑꯃ ꯂꯥꯛꯑꯦ ꯑꯩ ꯃꯊꯪ ꯑꯃꯨꯛ ꯇꯧꯔꯛꯑꯒꯦ ꯐꯖꯅ ꯉꯁꯤꯒꯤꯗꯤ ꯊꯝꯃꯒꯦ
ꯍꯣꯏ ꯍꯣꯏ ꯊꯝꯃꯒꯦ ꯑꯩꯁꯨ